ꯍꯜꯂꯣ ꯇꯥꯏ ꯇꯥꯏ
ꯎꯝ ꯑꯗ ꯊꯥꯏꯅ ꯑꯩꯈꯣꯏ ꯆꯔꯨ ꯌꯦꯟ ꯆꯔꯨ ꯄꯩꯔꯤꯉꯩꯗꯅꯦ
ꯑꯥ
ꯇꯧꯗꯣꯏꯅꯦꯕꯗ ꯑꯩꯈꯣꯏ ꯃꯥꯆꯧꯕꯤ ꯑꯣꯏꯒꯤꯁꯤꯅꯅꯦ ꯀꯃꯥꯏꯅ ꯇꯧꯕꯅꯣ ꯈꯪꯗꯦ ꯍꯦꯛꯇ ꯅꯥꯀꯟꯗꯨꯗ ꯄꯠꯂꯒ ꯍꯦꯛꯇ ꯂꯩꯔꯝꯕ
ꯆꯠꯂꯨ ꯌꯦꯡꯁꯦ
ꯎꯍꯧꯗ꯭ꯔꯤꯅꯦꯕ ꯃꯣꯏꯒꯤꯗꯅꯦ ꯑꯩꯈꯣꯏꯒꯤ ꯆꯔꯨꯁꯦ ꯃꯌꯥꯝ ꯄꯩꯗ꯭ꯔꯥ ꯄꯩꯔꯀꯥꯟ ꯅꯥꯀꯟꯗꯨꯗ ꯑꯗꯨꯝ ꯅꯥꯀꯟꯗꯨꯗ ꯑꯗꯨꯝ ꯅꯥꯀꯟꯗꯗꯤ ꯆꯔꯨ ꯂꯐꯝ ꯅꯠꯇꯕ ꯑꯁꯣꯝ ꯅꯥꯀꯟ ꯃꯅꯥ ꯍꯦꯟꯗꯕꯔꯣꯝꯗꯣ ꯑꯗꯣꯝꯗ ꯍꯦꯛꯇ ꯁꯧꯔꯒ ꯂꯩꯔꯝꯃꯦꯕ
ꯌꯦꯡꯗꯕ ꯑꯣꯏꯔꯝꯃꯅꯤꯌꯦ ꯍ ꯎꯍꯧꯗꯕ ꯌꯦꯡꯗꯕꯒꯨꯝꯕ
ꯄꯨꯍꯧꯗꯕ ꯑꯗꯩ ꯃꯥꯅꯅꯦ ꯄꯥꯝꯃꯨꯗ꯭ꯔꯅꯦ ꯂꯩꯔꯝꯗꯤꯅꯦ ꯄꯠꯂꯀꯥꯟꯗ ꯃꯥꯁꯦ ꯑꯣꯔꯦꯟꯖꯅꯁꯨ ꯑꯗꯨꯧ ꯊꯣꯛꯄꯅꯦꯕ ꯉꯥꯛꯁꯪ ꯉꯥꯡꯉꯒ
ꯑꯥ
ꯑꯁ ꯑꯗꯨꯏꯒꯤ ꯑꯩꯈꯣꯏ ꯃꯆꯜ ꯃꯈꯣꯛ ꯃꯈꯣꯛꯇꯨ ꯑꯗꯨꯝ ꯂꯧꯔꯒꯅꯦ ꯊꯣꯡꯕꯗ ꯍꯥꯞꯄꯦ ꯑꯗꯨꯏꯁꯨ ꯑꯗꯨꯝ ꯍꯥꯎꯕꯗꯣ ꯀꯪꯕ꯭ꯔꯥ ꯃꯈꯣꯛꯇꯨꯗꯤ ꯈꯔ ꯀꯟꯕꯩ ꯄꯠ ꯁꯃꯅ ꯄꯥꯝꯃꯨꯕꯕꯁꯤꯗꯤ
ꯑꯗꯩ ꯃꯣꯏꯁꯤꯗꯤ ꯖꯋꯥꯏ ꯖꯏꯁꯨ ꯀꯦꯜꯂꯤꯗꯅ ꯄꯛꯒ ꯁꯥꯇꯤꯟ ꯅꯧꯅꯒ ꯁꯥꯠꯇꯣꯔꯛꯑꯗꯤ ꯌꯥꯝ ꯀꯟꯕ ꯌꯥꯝ ꯀꯟꯕ ꯑꯣꯏꯗꯦꯕ ꯃꯆꯥꯥꯗꯣ ꯎꯝ ꯊ ꯊ ꯊꯠ ꯊꯨꯉ ꯀꯥꯟꯗꯦ ꯊꯣ ꯊ ꯊ ꯊꯒ ꯂ ꯍꯥꯎꯋꯤ ꯀꯁ
ꯎꯝ ꯈꯣꯏꯗꯥ ꯅꯥꯕꯗꯣ ꯀ ꯍꯪꯗ꯭ꯔꯣꯅꯦ ꯍꯟꯗꯛ
ꯗꯗꯥꯖꯟꯅ ꯍꯥꯕꯗ
ꯑꯥ
ꯑꯩꯈꯣꯏ ꯃꯣꯏ ꯆꯠꯄ ꯃꯥꯜꯂꯦ ꯑꯩꯈꯣꯏ ꯃꯥ ꯅꯍꯥꯟꯗꯤ ꯍꯥꯏꯔꯦ ꯅꯥꯔꯤꯉꯩ ꯃꯅꯨꯡꯗꯨꯗꯤ ꯑꯩ ꯈꯪꯍꯧꯗ꯭ꯔꯦ
ꯎꯝ
ꯀꯩꯅ ꯉꯝꯗ꯭ꯔꯤꯅꯣ ꯎꯝ
ꯊꯤꯔꯤꯗꯅꯦ ꯑ ꯊꯤꯔꯤꯗ ꯆꯥꯊꯠꯂꯦ ꯍꯥꯏꯕ ꯑꯗꯨ ꯆꯥꯊꯠꯄꯗꯨꯗ ꯑꯗꯒꯤ ꯁꯨꯝ ꯃꯅꯤꯗꯨꯅ ꯀꯥꯈꯠꯂꯒ ꯆꯈꯥꯎꯗ ꯄꯩꯈꯠꯄꯗꯣ ꯑꯁꯤꯟꯕ ꯀꯥꯈꯠꯂꯒ ꯄꯩꯈꯠꯄꯗꯣ ꯑꯗꯨ ꯑꯣꯏꯕ ꯃꯥꯜꯂꯦ ꯆꯤꯡꯊꯣꯛ ꯄꯨꯅꯤꯕ ꯀ꯭ꯋꯥꯀꯩꯊꯦꯜ ꯑꯥꯏ ꯑꯦꯜ ꯗꯤ ꯑꯦꯁꯅ ꯑꯃ ꯂꯩꯕꯅꯦꯕꯀꯣ ꯑꯗ ꯍ ꯄꯩꯁꯥꯗꯤ ꯌꯥꯝ ꯇꯥꯔꯝꯅꯤ ꯌꯥꯡꯈꯩꯗꯤ ꯌꯧꯔꯝꯃꯣꯏ ꯑꯗꯣ ꯅꯤꯐꯨ ꯃꯌꯥꯗꯤ ꯇꯥꯔꯝꯗꯧ ꯃꯥꯥꯟꯗ ꯀꯨꯟꯊ꯭ꯔꯥꯗꯤ ꯍꯦꯜꯂꯝꯒꯅꯤ
ꯍꯁ
ꯄꯩꯁꯥ ꯆꯥꯎꯋꯦ ꯍꯥꯏꯕꯅꯦꯕ ꯑꯗꯨ ꯑꯥꯏ ꯑꯦꯜ ꯗꯤ ꯑꯦꯁꯇꯣ
ꯑꯥ ꯁꯤꯟꯊꯣꯝꯁꯦ ꯀꯃꯥꯏꯅ ꯇꯧꯔꯛꯏꯅꯣꯕ ꯅꯥꯕꯁꯦ
ꯄꯨꯛꯅꯕ ꯈꯣꯡ ꯍꯥꯝꯕ ꯌꯥꯗꯕ ꯑꯗ ꯁꯨꯝ ꯂꯥꯏꯌꯦꯡꯉꯒ ꯍꯤꯗꯥꯛꯇꯤ ꯏꯔꯛꯄ ꯑꯩꯈꯣꯏ ꯗꯣꯛꯇꯔꯁꯤꯡꯁꯤꯒꯤ ꯌꯥꯝ ꯁꯣꯏꯕꯁꯦ ꯀꯣ ꯃꯤ ꯅꯝꯕꯕꯨꯛ ꯅꯥꯏ ꯍꯥꯏꯔꯗꯤ ꯄꯨꯛ ꯅꯥꯕꯗꯣ ꯑꯜꯇ꯭ꯔꯥꯁꯥꯎꯟ ꯂꯧꯊꯣꯛꯄꯅꯤ ꯈꯪꯗꯦ ꯀꯔꯤꯅꯣ ꯇꯦꯁ ꯇꯧꯕ ꯌꯥꯕꯗꯤ ꯁꯨꯡꯍ ꯍꯥꯏꯔꯣꯏꯕ ꯀꯃꯥꯏꯅ ꯅꯥꯏ ꯍꯥꯏꯔꯤ ꯊꯥꯕꯗꯨ ꯐꯅꯕ ꯍꯤꯗꯥꯛ ꯊꯥꯖꯔꯅꯤ ꯑꯩꯒꯤ ꯅꯍꯥꯟꯨ ꯀꯤꯠꯅꯤ ꯌꯦꯡꯀꯥꯟꯗꯁꯨ ꯆꯈꯥꯎꯒꯤꯁꯨ ꯊꯥꯖꯤꯜꯂꯛꯏꯀꯣ ꯑ ꯄꯦꯟ ꯀꯤꯜꯂꯔꯁꯨ ꯐꯥꯖꯤ ꯂꯩꯩ ꯂꯣꯏ ꯊꯥꯖꯤꯜꯂꯒ ꯍꯦꯛꯇ ꯍꯤꯗꯥꯛꯁꯦ ꯃꯊꯣꯡ ꯈꯪꯗ ꯒꯩꯅꯕꯏꯩꯅꯁ ꯇꯥꯏ ꯑꯔꯦꯝꯕꯗ ꯄꯩꯁ ꯌꯥꯝ ꯇꯤꯡꯍꯟꯗ꯭ꯔꯥꯑꯣꯗ ꯑꯩꯈꯣꯏꯗ ꯗꯣ ꯈꯣꯡ ꯍꯥꯝ ꯌꯥꯅꯕꯅꯦꯅ ꯑꯃꯨꯛ ꯊꯥꯔꯛꯑꯒ ꯈꯣꯡ ꯍꯥꯝꯕ ꯌꯥꯔꯦ ꯈꯣꯠꯂꯦ ꯂꯩꯔꯕ ꯐꯔꯅꯤ ꯐꯔꯅꯤ ꯍꯤꯗꯥꯛ ꯆꯥꯔꯀꯥꯟꯗ ꯁꯨꯝ ꯂꯩꯔꯨꯔꯒ ꯍꯪꯒꯥꯝ ꯊꯣꯡꯉꯦ ꯍꯥꯏꯕꯀꯣ ꯍꯪꯒꯥꯝ ꯊꯣꯡꯕꯖꯤꯗ ꯍꯦꯛ ꯇ ꯕꯔꯕꯔ ꯍꯥꯏꯕꯅꯤ ꯑꯗꯩ ꯄꯨꯈꯠꯂꯦꯗꯅ
ꯅꯥ ꯄꯨꯡ ꯅꯥꯔꯛꯄꯗ
ꯑꯥ ꯑꯗꯨ ꯅꯥꯕꯒꯤ ꯃꯑꯣꯡꯗꯣ ꯌꯦꯡꯉꯅꯤꯗꯅ ꯀꯔꯥꯏ ꯀꯔꯤꯅꯣ ꯅꯥꯔꯤꯕ ꯃꯑꯣꯡꯖꯦꯗꯣ ꯑꯗꯨꯀꯥꯟꯗ ꯑꯥꯏ ꯑꯦꯜ ꯗꯤ ꯑꯦꯁ ꯍꯥꯏꯁꯦ ꯏꯟꯁꯇꯤꯇ꯭ꯌꯨꯠ ꯑꯣꯐ ꯏꯟꯇꯦꯁꯇꯥꯏꯟ ꯑꯦꯟ ꯅꯠꯇꯦ ꯏꯟꯁꯇꯤꯇ꯭ꯌꯨꯠ ꯑꯣꯐ ꯂꯤꯚꯔ ꯑꯦꯟ ꯗꯥꯏꯖꯦꯁꯇꯤꯞ ꯁꯥꯏꯟꯁ ꯍꯥꯏꯕꯅꯦꯕ ꯂꯤꯕꯔ ꯑꯗꯨꯒ ꯏꯟꯇꯦꯁꯇꯥꯏꯟꯒꯤ ꯁ꯭ꯋꯥꯏ ꯃꯔꯤ ꯂꯩꯅꯕ ꯆꯥꯕ ꯊꯛꯄꯒ ꯃꯔꯤ ꯂꯩꯅꯕ ꯃꯔꯝꯖꯤꯡꯖꯦ ꯁꯤꯗ ꯌꯦꯡꯕ ꯗꯣꯁ ꯀꯣꯄꯤꯒ ꯇꯧꯔ ꯌꯦꯡꯀꯥꯟꯗꯗꯤ ꯑꯗꯨꯃꯥꯏꯅ ꯇꯧꯔꯕ ꯆꯤꯡꯊꯣꯛꯑꯕ ꯆꯤꯡꯊꯣꯛꯑꯀꯥꯟꯗ ꯊꯤꯔꯤꯟꯗꯣ ꯆꯥꯊꯠꯂꯦ ꯑꯗꯣ ꯃꯍꯤꯛ ꯈꯔ ꯂꯩꯔꯝꯃꯦ ꯍꯥꯏ ꯗꯩ ꯆꯥꯕꯖꯨ ꯀꯩꯅꯣ ꯇꯧꯋꯝꯕ ꯆꯥꯛ ꯃꯁꯥꯏ ꯆꯥꯕ ꯈꯔ ꯇꯨꯝꯕ ꯈꯔ ꯋꯥꯕ ꯃꯤ ꯑꯣꯏꯗꯣꯏꯅꯦꯕ ꯑꯩꯈꯣꯏꯗꯥꯒꯤꯖꯦ ꯑꯗꯩ ꯑꯣꯏꯔꯛꯀꯗꯣꯏꯅꯦꯕ ꯃꯔꯨ ꯑꯣꯏꯔꯤꯖꯤꯇꯤ
ꯑꯁ ꯇꯜꯂꯦ ꯑꯩꯈꯣꯏ ꯗꯣꯛꯇꯔꯒꯩꯖꯦ ꯀꯩꯅꯣꯝ ꯇꯧꯔꯕꯅꯤꯗ ꯗꯣꯛꯇꯔ ꯑꯐ ꯑꯐꯕ ꯂꯩꯒꯣ ꯍꯥꯇꯤꯆꯠ ꯆꯠ ꯌꯦꯡꯅꯩꯖꯦ ꯀꯩꯑꯥꯊ꯭ꯔꯥ ꯅꯣ ꯍꯥꯏꯕꯅꯤꯗ
ꯎꯝ
ꯇꯝꯕꯗꯤ ꯌꯥꯝ ꯃꯄꯥꯟꯂꯣꯝꯗ ꯇꯝꯅꯤ ꯒꯣꯔꯃꯦꯟꯒꯤ ꯀꯩꯅꯣꯅꯦ ꯍꯥꯏꯕꯅꯤꯗ ꯃꯣꯏ ꯈꯤꯇꯪ ꯐꯖꯅ ꯁꯦꯔꯤꯁ
ꯑꯗꯣ ꯑꯈꯣꯏꯁꯦ ꯍꯣꯏ ꯀꯩꯅꯣꯗꯁꯨ ꯃꯦꯆꯤꯟꯁꯦ ꯃꯄꯨꯡ ꯐꯥꯅ ꯂꯩꯇ꯭ꯔꯕꯅꯤꯅ ꯄ꯭ꯔꯥꯏꯚꯦꯠꯇ ꯆꯠꯂꯛꯏꯁꯦ ꯀꯩꯒꯤꯅꯣ ꯍꯥꯏꯔꯀꯥꯟꯗ ꯃꯦꯆꯤꯟꯖꯤꯡꯗꯣ ꯌꯥꯝ ꯆꯪꯉꯛꯑꯦꯕ ꯍꯧꯖꯤꯛꯇꯤ ꯑꯅꯥꯕꯁꯦ ꯌꯦꯡꯉꯨꯉꯨꯒ ꯏꯟꯗꯣꯁꯀꯣꯄꯤ ꯍꯥꯏꯔ ꯃꯦꯆꯤꯟꯗꯣ ꯀꯦꯃꯦꯔꯥꯗꯣ ꯆꯈꯥꯎ ꯊꯥꯗꯔꯒꯅꯤꯗꯅ ꯇꯦꯁ ꯇꯧꯔꯤꯗ
ꯎꯝ
ꯑꯗꯨꯃꯥꯏꯅ ꯇꯧꯋꯦ ꯑꯩꯈꯣꯏꯗꯥꯅ ꯍꯥꯏ ꯂꯩꯔꯝꯃꯦ ꯑꯩꯁꯨ ꯉꯥꯏꯍꯥꯛ ꯆꯠꯂꯨꯏ ꯇꯦꯁ ꯈꯛꯇꯪꯗ ꯂꯨꯄꯥ ꯂꯤꯁꯤꯡ ꯀꯨꯟꯍꯦ ꯀꯨꯟꯃꯥꯊꯣꯏ ꯍꯦꯜꯂꯦ ꯍꯥꯏ ꯀꯨꯟꯅꯤꯊꯣꯏ ꯑꯗꯥꯏꯅ ꯄꯩꯁꯥꯗꯤ ꯆꯪꯅꯤꯡ ꯆꯪꯖꯖꯥꯅꫭ ꯅꯄꯥ ꯍꯧꯔꯗꯤ ꯐꯔꯦꯅ ꯆꯠꯂꯨ ꯅꯨꯡꯉꯥꯏꯇꯦꯕ ꯑꯗꯩ ꯑꯈꯣꯏꯗꯤ ꯅꯨꯄꯥꯗꯨꯁꯨ ꯂꯤꯛꯇ꯭ꯔꯥ ꯅꯨꯡꯉꯥꯏꯇꯕ ꯅꯣꯏ ꯃꯥꯏ ꯃꯆꯤꯟ ꯃꯅꯥꯎꯖꯦ ꯅꯨꯄꯥꯖꯦ ꯁꯤꯡꯒꯟ ꯄꯤꯁ ꯑꯣꯏꯅ ꯂꫭꯏ ꯄꯣꯛꯑꯦꯕ
ꯑꯈꯣꯏ ꯑꯗꫭꯝꯆꯥ ꯆꯄꯦꯇꯥꯖꯨ ꯑꯃꯇꯪꯅꯦ ꯌꯦꯡꯉꯣ ꯃꯤꯂꯥꯖꯨ ꯑꯃꯇꯪ ꯑꯗꯩꯗꯤ ꯑꯈꯣꯏꯒꯤ ꯏꯃꯥꯕꯛꯁꯨ ꯑꯈꯣꯏ ꯕꯣꯕꯤꯖꯨ ꯑꯈꯣꯏ ꯃꯥꯖꯨ ꯃꯣꯏ ꯃꯉꯥꯖꯦ
ꯎꯝ
ꯁꯤꯡꯒꯝ ꯄꯤꯁ ꯄꯤꯁ ꯄꯤꯁ ꯑꯃꯃꯝ ꯈꯇꯥ ꯑꯅꯤꯗꯁꯨ ꯁꯨꯌꯔꯝꯃꯗꯤ ꯀꯌꯥꯝ ꯅꯨꯡꯉꯥꯏꯅꯤ
ꯑꯗꯩ ꯑꯈꯣꯏꯅ ꯑꯃꯨꯛ ꯌꯥꯎꯗ꯭ꯔꯤꯅꯤꯗꯣ
ꯑꯈꯣꯏ ꯀꯥꯏꯖꯨ ꯑꯃꯇꯪ ꯑꯣꯏꯗ꯭ꯔꯥ
ꯑꯥ
ꯄꯥꯗꫭ ꯌꯥꯝ ꯂꯤꯛꯄꯅꯤꯅ
ꯑꯁ ꯑꯈꫭꯏꯗꯥꯏ ꯃꯁꯥ ꯁꯤꯡꯕꯗ ꯂꯣꯏꯔꯦꯍꯦ ꯀꯨꯁꯤꯡꯒꯗꯤ ꯆꯍꯤ ꯑꯝꯗꯪꯅꯦꯌꯦ ꯑꯗꯨ ꯁꯛꯇꯨꯒ ꯃꯥꯟꯗꯕꯅꯦ ꯂꯤꯈꯠꯄꯅꯦ ꯌꯥꯝꯅ
ꯃꯥꯁꯛꯇꯨ ꯂꯤꯌꯦ ꯌꯥꯝꯅ
ꯎꯝ ꯁꯁ ꯆꯠꯄꯒ ꯍꯩꯕꯗꯩꯗꯤ ꯂꯣꯏꯔꯦ ꯂꯥꯛꯑꫭꯒ ꯌꯥꯄꯣꯠꯇꯦ ꯌꯥꯟꯗꯅ ꯁꯨꯡꯖꯜꯂ ꯌꯥꯟꯗꯅ ꯂꯩꯗꯣꯏꯅꯤ ꯑꯈꯣꯏꯗ ꯂꯥꯛꯑꫭ ꯅꯪ ꯐꯨꯒꯦ ꯍꯥꯏꯕ
ꯅꯪ ꯑꯈꫭꯏ ꯃꯅꯥꯎ ꯅ ꯀꯧ ꯀꯧꯍꯦꯛ ꯂꯥꯛꯑꯦ ꯃꯥꯗꯤ ꯁꯨꯝ ꯌꯨꯝ ꯂꯩꯕꯅꯤꯅꯀꯣ ꯑꯗꯩ ꯑꯈꫭꯏ ꯕꯤꯟꯗꯤꯌꯥꯖꯨ ꯀꯌꯥ ꯂꯣꯏꯅꯗꯕꯅꯦꯕ ꯑꯈꯣꯏ ꯌꯥꯏꯃꯗꯨꯗꯤ ꯑꯉꯥꯡꯒ ꯌꯥꯝ ꯆꯥꯟꯅꯕꯅꯦ ꯁꯥꯇꯤꯟ ꯑꯝ ꯂꯩ ꯕꯤꯅꯦ ꯑꯈꯣꯏ ꯌꯥꯏꯃꯥꯗꯨꯅ ꯑꯗꫭ ꯇꯨꯞꯇꯅ ꯑꯁ ꯂꯣꯏꯔꯦ ꯇꯨꯝꯕꯕꯨꯛ ꯌꯥꯗꯦ ꯑꯗꯨꯅꯤꯃꯥꯟ ꯇꯥꯎꯖꯦ ꯍꯥꯏꯗꯤ ꯃꯆꯥꯥꯗꫭ ꯎꯝ ꯑꯗ ꯃꯥꯖꯦ ꯅꯨꯄꯤ ꯃꯆꯥ ꯑꯣꯏ ꯍꯥꯏꯕꯒꯤ ꯄꯤꯡꯒꯨꯝꯕ ꯁꯦꯠꯄꯖꯦ ꯄꯛꯇꯦꯕ ꯑꯈꯣꯏꯒꯤ ꯍꯤꯒꯣꯛ ꯃꯆꯨ ꯑꯏꯡꯕꯗꯣ ꯏꯁꯤꯡ ꯃꯆꯨꯗꯣ ꯑꯗꯨ ꯌꯥꯝ ꯆꯥꯟꯅꯩꯌꯦꯕ ꯗ꯭ꯔꯦꯁ ꯈꯥꯂꯩ ꯑꯗꯨꯒ ꯁꯦꯠꯂꯒ ꯅꯨꯄꯥꯒꯤ ꯇꯥꯏꯞꯇ ꯂꯩꯕꯅ ꯄꯛꯑꯦꯕ ꯃꯥꯗꯤ ꯅꯨꯄꯤꯒꯤ ꯗ꯭ꯔꯦꯁ ꯁꯦꯠ ꯄꯖꯦ ꯃꯥ ꯄꯛꯁꯥꯎꯗꯨꯁꯨ ꯁꯥꯎꯕꯅꯦ ꯄꯥꯛꯀꯟꯗ ꯀꯟꯊꯣꯛꯄꯅꯦꯕ ꯐꯂꯤ ꯐꯂꯥ ꯇꯧꯒ ꯏꯁꯥꯗ ꯕꯤꯕꯨꯂꯥ ꯌꯥꯝꯅ ꯆꯨꯕꯗꯣ
ꯑꯥ
ꯑꯣꯏꯕꯒꯤ
ꯅꯨꯄꯥꯒꯤꯁꯨ ꯀꯩꯀꯥ ꯂꯧꯗꯣꯏꯖꯠꯂ ꯃꯥ
ꯑꯗꯨꯅꯦ ꯑꯩꯅ ꯄꯥꯈꯠꯄꯤꯔꯤꯕ ꯇꯣꯝꯕꯣꯏꯒꯤ ꯇꯥꯏꯞ ꯇꯧꯔꯗ꯭ꯔꯥ
ꯑꯗꯨꯅꯦ ꯇꯨꯝꯕꯣꯏ ꯑꯃ ꯌꯥꯎꯖꯔꯁꯨ ꯃꯊꯪ ꯃꯊꯪ ꯄꯣꯛꯆꯔꯛꯑꯗꯤ ꯐꯅꯤ
ꯎꯝ
ꯃꯁꯥ ꯃꯎꯖꯨ ꯐꯩꯌꯦꯕ
ꯐꯩꯌꯦ ꯃꯁꯥꯒꯤ ꯋꯥꯗꯤ ꯇꯤꯛ ꯇꯤꯛ ꯈꯨꯐ ꯑꯃ ꯀꯅꯥ ꯂꯧꯗꯨꯅ ꯐꯩꯅꯣ ꯈꯪꯗꯦ ꯑꯈꯣꯏ ꯗꯥ ꯍꯥꯏꯔꯦ ꯃꯁꯥ ꯀꯌꯥ ꯐꯕ ꯃꯤ ꯅꯠꯇꯦ ꯃꯃꯥ ꯖꯨ ꯀꯌꯥ ꯐꯗꯦ
ꯑꯗꯨꯅꯦ ꯍꯦꯛ ꯎꯕꯗ ꯑꯉꯥꯡꯗꯣ ꯃꯁꯥꯗꯣ ꯀꯩꯅꯣꯝ ꯇꯧꯔꯒ ꯎꯏꯌꯦꯕ ꯐꯣꯇꯣꯗ ꯅꯣꯏꯅ ꯊꯥꯒꯠꯂꯛꯄꯗꯨꯁꯨ
ꯎꯝ
ꯍꯌꯦꯡ ꯃꯁꯥ ꯃꯎꯒ ꯆꯥꯎꯔ ꯅꯨꯄꯥꯗꯧꯅꯒ ꯇꯧꯗ ꯃꯆꯤꯡ ꯃꯁꯨꯝꯒꯗꯣ
ꯎꯝ
ꯃꯤꯅ ꯍꯦꯟꯖꯟ ꯌꯥꯗꯕꯤꯅ
ꯑ ꯑꯗꯨꯕꯨꯗꯤ ꯈꯔ ꯇꯧꯗꯧ ꯃꯥꯜꯂꯦ
ꯎꯝ
ꯌꯥꯗꯦꯕ ꯃꯑꯣꯡꯗꫭ
ꯍꯧꯖꯤꯛꯀꯟ ꯑꯉꯡꯖꯤꯗꯤ ꯃꯤꯅ ꯑꯝꯇ ꯍꯦꯟꯖꯤꯟ ꯌꯥꯗ꯭ꯔꯦꯗ
ꯀꯥꯏ ꯁꯤꯡꯗꯗꯤ ꯀꯩꯅꯣ ꯄꯣꯛꯄꯒ ꯐꯣꯟ ꯌꯦꯡ ꯍꯩꯒ꯭ꯔꯅꯤ ꯁꯤꯗꯩꯗꯤ ꯈꯂꯦꯔꯒ ꯑꯗꯩꯩ ꯃꯃꯥ ꯍꯣꯏꯅ ꯑꯗꯨ ꯀꯣꯝꯕꯒꯤ ꯐꯣꯟ ꯌꯦꯡꯍꯟꯈ꯭ꯔꯅꯤ ꯑꯗꯨꯃꯥꯏꯅ ꯇꯧꯗꯅ ꯑꯉꯥꯡ ꯃꯌꯥꯝ ꯑꯃ ꯐꯣꯟꯗ ꯑꯗꯨꯝ ꯂꯥꯏꯁꯨꯨꯗꯅ ꯇꯧ ꯂꯩꯔꯦꯕ ꯎꯝ
ꯑꯩꯈꯣꯏ ꯄꯦꯇꯋꯥꯗꯨꯐꯧꯗ ꯒꯦꯝ ꯁꯅ ꯍꯥꯏꯔꯦ ꯀꯩꯅꯣ ꯑꯗꯨꯗꯤ
ꯀ ꯆꯍꯤ ꯀꯌꯥ ꯁꯨꯔꯒꯦ
ꯆꯍꯤ ꯑꯃ ꯃꯈꯥꯏꯃꯨꯛ ꯁꯨꯔ ꯀꯌꯥꯅꯣ
ꯑꯃꯨ ꯃꯈꯥꯏꯗꯨ ꯒꯦꯝ ꯁꯥꯟꯅꯕ ꯍꯩꯔꯕ ꯑꯍꯨꯝ ꯃꯈꯥꯏ ꯍꯥꯏ ꯅꯠꯇ꯭ꯔꯣ ꯑꯍꯨꯝ ꯎꯝ ꯎꯝ ꯁꯂꯥꯏ ꯑꯃ ꯃꯈꯥꯏꯒ ꯍꯥꯏꯗꯨ ꯆꯠ
ꯎꯝ ꯌꯅꯅ ꯍꯥꯏꯔꯦꯕ ꯄꯦꯇꯋꯥ ꯃꯥꯅ ꯌꯥꯝ ꯁꯅꯥꯒꯦ ꯀꯣꯏ ꯀꯅꯥ ꯇꯥꯛꯄꯤꯔꯤꯅꯣ ꯈꯪꯗꯦ ꯍꯥꯏꯕ
ꯑꯗꯨꯝ ꯍꯥꯏꯩꯔꯛꯄꯖꯥ ꯑꯅ ꯐꯣꯟꯁꯦ
ꯐꯥꯏꯗ ꯐꯥꯏ ꯄꯨꯡꯃꯦꯗ ꯃꯦꯠꯂꯒ ꯈꯥꯪꯉꯕ ꯑꯗꯩꯗꯤꯈꯤꯇꯪ ꯐꯨꯔꯨ ꯌꯥ ꯈꯣꯠꯇꯦ ꯃꯈꯨꯠ ꯍꯜꯂꯛꯇꯦꯕ
ꯎꯝ
ꯑꯗꯩ ꯐꯨꯔꯦꯗꯅ ꯂꯥꯏꯔꯤꯛ ꯇꯥꯛꯄꯗꯒꯁꯦ ꯃꯊ꯭ꯋꯥꯏ ꯆꯪꯗꯦ ꯀꯥꯏꯅ ꯁꯦꯠꯀ ꯊꯥꯔꯨꯕꯁꯦ ꯄꯥꯕꯤꯔꯣ ꯅꯪ ꯍꯥꯏꯕ ꯏꯟꯕꯤꯔꯣ ꯍꯥꯏ ꯇꯧꯔꯒ ꯂꯩꯊꯣꯛꯑ ꯑꯗꯨꯝ ꯂꯩꯈꯤꯗꯦꯕ
ꯎꯝ ꯑꯩ ꯅꯝꯗꯅ ꯐꯅꯤꯡꯉꯛꯀꯅꯤꯕ ꯑꯗꯨꯃꯥꯏꯅ ꯇꯧꯔꯗꯤ ꯑꯩꯗꯤ
ꯈꯨꯁꯥꯁꯦ ꯃꯇꯦꯪ
ꯑꯩꯈꯣꯏꯗꯏ ꯃꯆꯥꯕꯨ ꯉꯥꯏꯍꯥꯛꯇꯪ ꯑꯩꯅ ꯄꯝꯒꯦ ꯂꯥꯛꯑꯣꯗꯤ ꯌꯥ ꯄꯣꯟꯟꯗꯦꯕ
ꯑꯥ
ꯑꯗꯨ ꯑꯁ ꯆꯠꯇꯨꯒꯤ ꯆꯈꯣꯏꯗꯗꯁꯨ ꯂꯥꯛꯇꯣꯏ ꯇꯧꯕ ꯑꯗꯨꯗ ꯅꯪ ꯑꯩꯅ ꯑꯩꯈꯣꯏꯗ ꯂꯥꯛꯑꯣ ꯐꯨꯒꯦ ꯅꯪ ꯁꯨꯝ ꯃꯤ ꯂꯩꯕꯗꯣ ꯂꯥꯡꯕꯗꯣ ꯄꯥꯝꯃꯤꯕ ꯑꯗꯩ ꯑꯉꯥꯡ ꯇꯨꯏꯁꯟꯒ ꯂꯥꯛꯄꯁꯤ ꯃꯌꯥꯝ ꯂꯥꯛꯕꯁꯦ ꯑꯩ ꯌꯦꯡꯈꯔ꯭ ꯅꯤ ꯌꯥꯎꯗꯨ ꯌꯥꯎꯅꯤꯡꯕ
ꯎꯝ
ꯑꯗꯩ ꯃꯃꯥ ꯃꯃꯥ ꯍꯣꯏꯅꯗꯤ ꯑꯃꯨꯛ ꯆꯠꯈ꯭ꯔꯒ ꯂꯧꯅꯕ ꯑꯃꯨꯛ ꯅꯥꯏꯗꯅ
ꯑꯝ ꯅꯡ ꯑꯈꯣꯏꯗ ꯂꯥꯛꯑꯣ ꯂꯥꯛꯑꯣ ꯐꯨꯒꯦ ꯍꯥꯢꯁꯤ
ꯎꯝ ꯐꯨꯅꯤꯡꯈꯖꯥꯠꯅꯤ ꯄꯤꯛ ꯃꯥꯟꯅꯅ ꯌꯥꯟꯗꯗꯅꯒ ꯃꯈꯨꯠꯇ ꯌꯥꯟꯗꯗꯅꯒ ꯂꯦꯞꯆꯥꯅꯤ
ꯑꯩ ꯍꯥꯏꯁꯤꯅꯦ ꯍꯧꯖꯤꯛꯀꯥꯟ ꯑꯉꯥꯡ ꯀꯩꯅꯣꯝ ꯂꯣꯏ ꯇꯧꯔꯦꯕ ꯑꯗꯨꯐꯥꯎ ꯇꯞ ꯇꯞ ꯐꯨꯅꯤꯡꯉ ꯐꯨꯔꯁꯨ ꯃꯃꯥꯗꯨ ꯁꯥꯎꯅꯤꯡꯅꯤꯅ ꯍꯝꯕ
ꯎꯝ ꯁꯥꯎꯅꯤꯡꯉꯝꯅꯤ ꯃꯃꯥ ꯍꯣꯏ ꯑꯈꯣꯏ ꯃꯥꯆꯧꯕꯤ ꯍꯣꯏ ꯑꯩꯅ ꯐꯨꯗꯠꯀꯦ ꯍꯥꯏꯕꯗꯨꯗ ꯀꯩꯁꯨꯝ ꯂꯩꯇꯕꯁꯤꯗ ꯑꯉꯥꯡꯁꯦ ꯐꯨꯒꯦ ꯍꯥꯏꯅ
ꯑꯗꯨꯕꯨꯗꯤ ꯅꯨꯡꯁꯤꯕꯩ ꯍꯥꯏꯔꯤꯅꯤꯗ ꯂꯧ ꯌꯥꯒꯦꯗ ꯌꯥꯗꯕꯒꯤ ꯅꯪ ꯐꯨꯗꯠꯀꯦ ꯅꯪ ꯍꯥꯏꯗꯤ ꯐꯨꯅꯤꯡꯗ꯭ꯔꯣ ꯅꯨꯡꯁꯤ ꯑꯗꯨꯗꯤ ꯍꯥꯏꯅꯤꯡꯗ ꯌꯥꯝꯅ ꯁꯤꯛ ꯇꯠꯂꯨꯔ ꯅꯪ ꯑꯅ
ꯎꯝ ꯌꯥꯝ ꯐꯨꯅꯤꯡꯕꯗꯣ ꯑꯣꯏꯕꯅꯦ
ꯗꯨꯗꯤ ꯂꯥꯏꯔꯤꯛ ꯇꯥꯛꯏꯅꯦꯌꯦ ꯑꯥ ꯂꯥꯏꯔꯤꯛꯇꯣ ꯍꯌꯦꯡ ꯑꯦꯛꯖꯥꯝꯅꯦ ꯑꯩ ꯇꯥꯛꯄꯁꯤꯗ ꯑꯃ ꯃꯈꯨꯠꯇꯨꯅ ꯄꯦꯟꯁꯤꯟ ꯑꯝ ꯄꯥꯏꯔꯒ ꯁꯨꯡ ꯃꯃꯤꯠꯇ ꯁꯨꯡꯑꯣꯟ ꯑꯣꯟꯗꯕꯤ ꯑꯃ ꯅꯥ ꯆꯨꯡꯗꯕꯤꯗꯣ ꯑꯗꯨꯝ ꯇꯧ ꯂꯩꯕ ꯑꯩꯗꯤꯞ ꯐꯨꯅꯤꯡ ꯏꯕꯨꯡꯉꯣ ꯅꯪ ꯁꯤ ꯌꯦꯡꯉꯨ ꯍꯥꯏꯕꯅꯦ ꯅꯪ ꯅꯪ ꯀꯗꯥꯏꯗ ꯅꯪ ꯇꯩꯗꯣ ꯁꯤ ꯄꯤꯔꯣ ꯁꯤ ꯄꯤꯔꯣ ꯅ ꯂꯧꯁ ꯁꯜꯂꯕ ꯃꯥ ꯄꯥꯏꯕ ꯄꯣꯠꯈꯩꯖꯦ ꯑꯗꯩ ꯁꯨꯛ ꯊꯧꯑꯣꯏꯗꯕ ꯇꯤꯗꯤꯗꯤꯠ ꯇꯧꯗꯅ ꯃꯁꯤ ꯃꯁ ꯁꯦ ꯃꯁꯦꯅ ꯁꯦꯠꯂꯥꯎ ꯊꯥꯔꯨꯕ ꯊꯋꯥꯏ ꯆꯪꯗꯦꯅ ꯌꯥꯝ ꯀꯟꯅ ꯊꯥꯕꯁꯨ ꯅꯠꯇꯦꯀꯣ ꯑꯗꯨꯒꯗꯤ ꯑꯁ ꯅꯪꯅ ꯑꯩꯉꯣꯟꯗ ꯊꯥꯕ ꯅꯪꯅ ꯇꯥꯛꯄ ꯂꯥꯏꯔꯤꯛ ꯑꯩꯅ ꯇꯥꯕꯤꯔꯣꯏ ꯌꯦꯡꯕꯤꯔꯣꯏ ꯈꯪꯉꯕ ꯑꯗꯨꯝ ꯃꯆꯤꯡ ꯄꯨꯊꯣꯛꯑ ꯂꯩꯈꯤꯗ ꯇꯅ ꯈꯪꯉꯕꯥ
ꯁꯥꯊꯤ ꯍꯦ
ꯑꯗꯨ ꯑꯩ ꯈꯨꯠꯁꯥꯁꯦ ꯃꯔꯦꯡ ꯃꯔꯦꯡ ꯃꯔꯦꯡ ꯃꯔꯦꯡ ꯆꯠꯄꯅꯦꯃꯤ ꯉꯥꯇꯪ ꯑꯗꯨꯗꯩ ꯑꯈꯣꯏ ꯏꯅꯝꯃꯅ ꯑꯃꯨꯛ ꯃꯨꯛ ꯍꯦꯛ ꯐꯨꯔꯤꯁꯦ ꯎꯝ ꯑꯗꯨ ꯃꯁꯥꯒꯤ ꯃꯆꯥꯗꯤ ꯃꯁꯥꯅ ꯐꯨꯔꯒꯗꯤ ꯀꯩꯁꯨ ꯈꯟꯗꯦ ꯃꯤꯅ ꯈꯤꯇꯪ ꯊꯥꯕ
ꯎꯝ ꯎꯝ ꯎꯝ ꯗꯨꯕꯨꯗꯤ ꯍꯧꯅ ꯁꯥꯅꯤ ꯎꯝ ꯏꯁ ꯏꯕꯥꯅꯤ ꯋꯥꯏꯖꯤ ꯈꯨꯅꯨꯉꯥꯏꯖꯦ ꯃꯇꯝꯗꯤ ꯌꯥꯁꯜꯂꯛꯇ꯭ꯔꯦ ꯑꯩ ꯊꯝꯃꯒꯦ ꯀꯣ ꯎꯝ